ꯍꯂꯣ
ꯑ ꯏꯈꯪꯈꯪꯍꯧꯗꯅꯣ ꯐꯣꯟ ꯐꯠ ꯂꯥꯎꯅ ꯍꯦꯛ ꯇꯧꯁꯟꯕꯤꯔꯛꯄ ꯀꯔꯤ ꯑꯔꯨꯕ ꯋꯥꯔꯤꯒ ꯂꯩꯕꯒꯦ
ꯃꯔꯨꯞꯀꯥ ꯄꯥꯎ ꯑꯃ ꯁꯨꯝ ꯐꯥꯎꯖꯅꯤꯡꯗꯅ ꯇꯧꯖꯔꯛꯄꯅꯦ
ꯑ ꯀꯔꯤ ꯀꯔꯤ ꯋꯥꯔꯤꯂꯩꯒꯦ ꯋꯥ ꯍꯥꯏꯕꯤꯔꯛꯑꯣ
ꯑꯣ ꯃ꯭ꯔꯨꯞ ꯑꯩꯈꯣꯏ ꯎꯅꯗꯕꯁꯨ ꯀꯨꯏꯔꯦ ꯑꯗꯣ ꯅꯣꯡꯃ ꯐꯝꯃꯒ ꯋꯥꯔꯤ ꯑꯃꯇꯪꯗꯤ ꯁꯥꯟꯅꯅꯤꯡꯕꯅꯤ ꯑꯗꯣ
ꯎꯝ
ꯃꯇꯝ ꯌꯥꯗꯕꯅ ꯃꯔꯝ ꯑꯣꯏꯔꯒ ꯃꯁꯤ ꯀꯩꯅꯣꯒꯤ ꯃꯇꯦꯡ ꯂꯧꯗꯨꯅ ꯄꯥꯎ ꯐꯥꯎꯖꯔꯛꯄꯅꯤ ꯅꯥꯀꯣꯡ ꯇꯥꯕꯤꯒꯤ ꯃꯇꯦꯡ ꯂꯧꯗꯨꯅ ꯃꯔꯨꯞ ꯉꯁꯤꯗꯤ ꯑꯩꯈꯣꯏ ꯑꯩꯈꯣꯏꯒꯤ ꯃꯩꯇꯩꯔꯣꯟꯒꯤ ꯄꯥꯎꯔꯧꯒꯤ ꯃꯇꯥꯡꯗ ꯋꯥꯔꯤ ꯈꯔ ꯁꯨꯝ ꯁꯥꯟꯅꯅꯤꯡꯗꯅ ꯇꯧꯔꯛꯄꯅꯦ ꯃꯔꯨꯞ
ꯍꯥꯏꯕꯤꯔꯛꯑꯣ
ꯍꯥꯏꯖꯔꯛꯑꯒꯦ ꯃꯔꯨꯞ ꯑꯗꯨꯗꯤ ꯄꯥꯎꯔ ꯑꯍꯥꯟꯕ ꯑꯃ ꯑꯣꯏꯅ ꯑꯩ ꯍꯥꯏꯖꯔꯛꯀꯦ ꯑꯍꯟꯒꯤ ꯃꯊꯤꯅ ꯆꯐꯨ ꯃꯦꯅꯩ ꯍꯥꯏꯕ ꯄꯥꯎꯔꯧꯁꯤꯒꯤ ꯃꯇꯥꯡꯗ ꯑꯗꯨꯝ ꯋꯥꯔꯤ ꯈꯔ ꯁꯥꯟꯅꯁꯤ ꯀꯧꯕꯣꯕꯥꯔꯣ ꯄꯥꯎꯔꯧ ꯑꯁꯤꯒꯤ ꯋꯥꯍꯟꯊꯣꯛꯇꯤ ꯑꯍꯜꯒꯤ ꯋꯥꯅ ꯑꯆꯨꯝꯕ ꯑꯣꯏꯔꯛꯏ ꯍꯥꯏꯕꯅꯤ ꯍꯧꯖꯤꯛꯀꯤ ꯅꯍꯥꯔꯣꯜꯁꯤꯡꯅ ꯑꯍꯜꯁꯤꯡꯕꯨ ꯃꯇꯝꯁꯤꯒꯤ ꯑꯅꯧꯕ ꯂꯧꯁꯤꯡ ꯁꯥꯏꯟꯁ ꯑꯃꯁꯨꯡ ꯇꯦꯛꯅꯣꯂꯣꯖꯤꯒꯤ ꯃꯔꯝꯗ ꯈꯪꯗꯦ ꯍꯥꯏꯅ ꯊꯧꯑꯣꯏꯕꯤꯗꯦ ꯇꯁꯦꯡꯕꯗꯤ ꯑꯍꯜꯁꯤꯡ ꯑꯁꯤ ꯆꯍꯤ ꯌꯥꯝꯂꯛꯄꯒꯤ ꯃꯇꯨꯡ ꯃꯇꯨꯡꯏꯟꯅ ꯊꯧꯗꯣꯛ ꯋꯥꯊꯣꯛ ꯀꯌꯥ ꯊꯦꯡꯅꯔꯛꯂꯕ ꯃꯗꯨꯒꯤ ꯂꯧꯁꯤꯡ ꯀꯌꯥ ꯂꯩꯔꯕ ꯃꯤꯑꯣꯏꯁꯤꯡꯅꯤ ꯅꯍꯥꯔꯣꯜꯁꯤꯡꯅ ꯊꯕꯛ ꯇꯧꯕ ꯃꯇꯝꯗ ꯉꯝꯗꯕ ꯈꯨꯗꯣꯡꯊꯤꯕ ꯀꯌꯥ ꯊꯦꯡꯅꯕ ꯃꯇꯝꯗ ꯑꯍꯜꯁꯤꯡꯒꯤ ꯄꯥꯎꯇꯥꯛ ꯂꯧꯗꯨꯅ ꯂꯥꯏꯅ ꯄꯥꯡꯊꯣꯛꯄ ꯉꯝꯃꯤ ꯑꯍꯜꯁꯤꯡꯒꯤ ꯂꯧꯁꯤꯡ ꯄꯣꯊꯤꯕꯨ ꯏꯀꯥꯏ ꯈꯨꯝꯅꯕ ꯎꯠꯅꯕ ꯄꯥꯎꯇꯥꯛ ꯄꯤꯕꯗ ꯑꯍꯜ ꯂꯃꯟꯅ ꯄꯥꯎꯔꯣꯛ ꯑꯁꯤ ꯁꯤꯖꯤꯟꯅꯔꯝꯃꯤ ꯃꯔꯨꯞ ꯎ ꯄꯥꯎꯔꯛꯁꯤꯕꯨ ꯀꯃꯥꯏꯅ ꯇꯧꯕꯤꯒꯦ
ꯇꯗꯌꯥꯅꯨ ꯍꯥꯏ ꯈꯨꯖꯤꯣ ꯈꯪꯖꯕꯗ ꯑꯗꯨꯛꯀꯤ ꯃꯇꯤꯛ ꯀꯥꯟꯅꯒꯅꯤ ꯍꯥꯏꯅ ꯈꯟꯖꯩ ꯑꯗꯣ ꯄꯥꯎꯔꯨꯁꯦ ꯑꯇꯩꯒ ꯂꯩꯇ꯭ꯔꯣ ꯁꯨꯝ ꯇꯥꯅꯤꯡꯕ ꯍꯥꯏꯇꯥꯔꯦꯅꯦ ꯑꯩꯈꯣꯏꯒꯤ ꯑꯗꯣꯝꯒꯤ ꯈꯣꯟꯖꯦꯜꯗꯣ ꯌꯥꯝ ꯈꯣꯏꯊꯨꯝꯅꯔꯒ ꯍꯥꯎꯗꯧꯁꯨ ꯃꯥꯜꯂꯦ
ꯎ ꯍꯣꯏ ꯌꯥꯝ ꯂꯩꯖꯔꯤ ꯑꯩ ꯃꯊꯪ ꯃꯊꯪ ꯃꯊꯪ ꯃꯊꯪ ꯍꯥꯏꯖꯔꯛꯀꯦ ꯑꯅꯤꯁꯨꯕꯗ ꯑꯄꯪꯕꯅ ꯂꯥꯟꯗ ꯊꯣꯏ ꯍꯥꯏꯕꯁꯦ ꯃꯁꯤ ꯑꯃꯨꯛ ꯍꯥꯏꯖꯔꯛꯂꯒꯦ ꯇꯥꯕ ꯅꯨꯡꯉꯥꯏꯕ꯭ꯔꯥ ꯌꯦꯡꯕꯤꯌꯨ ꯄꯥꯎꯔꯧ ꯑꯁꯤꯒꯤ ꯋꯥꯍꯟꯊꯣꯛꯇꯤ ꯈꯨꯗꯣꯡꯊꯤꯕ ꯅꯪꯒꯅꯤ ꯈꯪꯗꯕꯗꯒꯤ ꯏꯆꯪ ꯊꯧꯏ ꯍꯥꯏꯕꯅꯤ ꯑꯁꯤꯒꯦꯡꯕ ꯃꯤꯅ ꯈꯨꯗꯣꯡꯊꯤꯕ ꯌꯥꯕ ꯊꯕꯛ ꯇꯧꯕꯗ ꯈꯟꯊꯔꯒ ꯏꯪꯅ ꯇꯞꯅ ꯇꯧꯅꯕ ꯍꯣꯠꯅꯩ ꯑꯃꯔꯣꯝꯗ ꯑꯄꯪꯕ ꯈꯪꯗꯕ ꯃꯤꯅ ꯈꯪꯗꯕꯗꯒꯤ ꯈꯨꯗꯣꯡꯊꯤꯕ ꯌꯥꯕ ꯊꯕꯛꯁꯤꯡꯗ ꯏꯆꯪ ꯊꯧꯍꯜꯂꯤ ꯈꯨꯗꯣꯡꯊꯤꯕ ꯊꯦꯡꯅꯕ ꯌꯥꯏ ꯍꯥꯏꯕ ꯈꯪꯗꯅ ꯃꯥꯡ ꯊꯥꯅ ꯆꯣꯡꯊꯣꯛꯇꯨꯅ ꯊꯕꯛ ꯇꯧꯅꯕ ꯍꯣꯠꯅꯩ ꯊꯕꯛ ꯑꯗꯨ ꯇꯧꯕꯗ ꯁꯣꯛꯄ ꯁꯤꯕ ꯌꯥꯕ ꯈꯨꯗꯣꯡꯊꯤꯕ ꯅꯪꯕ ꯌꯥꯏ ꯍꯥꯏꯕ ꯈꯪꯗꯦ ꯈꯨꯗꯣꯡꯊꯤꯕ ꯌꯥꯕ ꯊꯕꯛꯇ ꯏꯆꯪ ꯊꯧꯗꯅꯕ ꯄꯥꯎꯇꯥꯛ ꯄꯤꯕꯗ ꯑꯍꯜ ꯂꯃꯟꯁꯤꯡꯅ ꯄꯔꯧ ꯑꯁꯤ ꯁꯤꯖꯤꯟꯅꯔꯝꯃꯤ ꯁꯤꯒꯤ ꯄꯥꯎꯔꯧꯁꯤꯗꯤ ꯀꯃꯥꯏꯅ ꯇꯧꯒꯦ
ꯅꯨꯡꯉꯥꯏ ꯇꯥꯕꯗ ꯌꯥꯝ ꯅꯨꯡꯉꯥꯏ ꯀꯗꯤ ꯍꯧꯖꯤꯛꯀꯤ ꯏ ꯆꯠꯂꯛꯂꯤꯕ ꯅꯍꯥꯔꯣꯟ ꯍꯥꯏꯖꯕ ꯇꯥꯔꯦ ꯑꯩꯈꯣꯏꯗ ꯀ ꯀꯥꯟꯅꯒꯗꯕ
ꯎ
ꯄꯣꯛꯇꯥ ꯃꯅꯤ
ꯎꯝ
ꯑꯗꯨ ꯃꯔꯨꯞꯁꯦ ꯑꯩꯔꯤꯒꯤ ꯄꯥꯎꯇꯥꯛꯀꯤ ꯍꯥꯏꯗꯤ ꯄ꯭ꯔꯃꯥꯟ ꯄꯥꯟꯙꯩꯒꯤ ꯃꯔꯝꯗ ꯌꯥꯝꯅ ꯈꯪꯕꯗꯧꯅ ꯇꯧꯋꯤꯗꯣ ꯃꯔ ꯀꯃꯥꯏꯅ ꯈꯪꯕꯤꯏꯅꯣ ꯍꯥꯏꯗꯤ ꯍꯥꯟꯅ ꯂꯥꯏꯔꯤꯛꯛꯇ ꯌꯥꯝ ꯄꯥꯝꯕꯤꯔꯛꯄ꯭ꯔꯥ ꯃꯄ ꯇ
ꯃꯔꯨꯞ ꯑꯩꯗꯤ ꯊꯤꯖꯤꯟꯕ ꯈꯣꯝꯖꯤꯟꯕꯁꯦ ꯌꯥꯝꯅ ꯄꯥꯝꯃꯦꯕꯀꯣ ꯑꯗꯨꯅ ꯊꯤꯖ ꯂꯣꯝꯖꯤꯜꯂꯒ ꯑꯩꯈꯣꯏꯒꯤ ꯑꯍꯦꯟ ꯍꯦꯟꯕ ꯈꯪꯅꯕ ꯍꯣꯠꯅꯕꯗꯅꯦ ꯍꯝ ꯑꯩꯁꯦ ꯍꯥꯏꯗꯤ ꯒ꯭ꯌꯥꯟ ꯂꯧꯁꯤꯟ ꯀꯩꯀꯥꯗꯣ ꯂꯧꯅꯕ ꯍꯣꯠꯅꯕꯗ ꯀꯩꯅꯣꯒꯤ ꯃꯇꯦꯡꯁꯨ ꯈꯔ ꯄꯥꯡꯉꯤ ꯅꯥꯈꯣꯡ ꯇꯥꯕꯤꯒꯤ ꯃꯇꯦꯡꯗꯒꯤꯁꯨꯀꯣ ꯈꯔ ꯑꯗꯨꯝ ꯀꯥꯟꯅꯕ ꯂꯧꯋꯤ ꯃꯈꯣꯏꯒꯤ ꯃꯇꯦꯡꯁꯨ ꯈꯔ ꯌꯥꯎꯔꯦ
ꯊꯥꯖꯔꯤ ꯑꯩꯈꯣꯏꯒꯤ ꯃꯔꯝꯅ ꯍꯥꯏꯕꯗꯣ ꯑꯣꯔ ꯀꯅꯤꯃ ꯌꯥꯝ ꯄꯟꯕꯣꯏ ꯁꯤꯡ ꯌꯥꯝꯅ ꯄꯥꯝꯖꯕ ꯁꯖꯟ ꯈꯣꯠꯆꯟꯕꯗ ꯑꯗꯨꯛꯀꯤ ꯃꯇꯤꯛ ꯊꯋꯥꯏ ꯌꯥꯎꯖꯕ
ꯎꯝ
ꯃꯔꯨꯞ ꯑꯃ ꯑꯣꯏꯔꯝꯒꯅꯤ ꯍꯥꯏꯕ ꯑꯩ ꯊꯥꯖꯩ ꯌꯥꯝ ꯊꯦꯅ ꯊꯥꯖꯖꯩ ꯑꯗꯣ ꯃꯈꯥ ꯇꯥꯅ ꯄꯥꯎꯕ ꯄꯥꯟꯊꯩ ꯑꯔꯤꯕ ꯑꯩꯈꯣꯏꯗꯤ ꯃꯩꯇꯩꯒꯤ ꯑꯍꯜ ꯂꯃꯟꯁꯤꯡꯅ ꯍꯥꯏꯅꯕꯤꯔꯝꯕ ꯑꯗꯨꯒꯨꯝꯕ ꯂꯩꯔꯒꯗꯤ ꯋꯥꯈꯜ ꯂꯧꯁꯤꯡꯕ ꯈꯤꯇꯪ ꯊꯝꯕꯤꯌꯨꯕ
ꯊꯝꯃꯀꯦ ꯊꯝꯃꯀꯦ ꯃꯔꯨꯞꯁꯨ ꯌꯥꯝ ꯀꯟꯅ ꯑꯩꯈꯣꯏꯒꯤ ꯂꯨꯈꯥꯕ ꯃꯥꯜꯂꯦꯀꯣ
ꯑꯗꯨꯗꯩ
ꯂꯥꯊꯟꯗ ꯑꯗꯨꯝ ꯍꯣꯠꯅꯕꯤꯌꯨ ꯑꯩꯁꯨ ꯉꯁꯤ ꯑꯌꯨꯛꯀꯤ ꯑꯗꯨꯝ ꯀꯩ ꯆꯥꯖꯗ꯭ꯔꯤ
ꯎꯝ
ꯑꯗꯨꯒꯤ ꯃꯔꯨꯞꯅ ꯑꯗꯨꯗ ꯍꯥꯒꯅꯤ ꯈꯪꯉꯝꯃꯒꯗꯤ ꯑꯩꯁꯨ ꯍꯥꯔꯝꯒꯗꯕꯅꯤ ꯐꯔꯦ ꯑꯗꯨꯗꯤ ꯑꯩ ꯃꯈꯥ ꯑꯃꯨꯛ ꯁꯝꯊꯖꯔꯛꯑꯒꯦ
ꯀꯗꯄ
ꯏꯈꯨꯠ ꯂꯥꯟꯊꯣꯛꯂꯒ ꯃꯤꯈꯨꯠ ꯂꯥꯟꯊꯣꯛꯏ ꯍꯥꯏꯕ ꯄꯥꯎꯔꯧꯁꯦ ꯑꯃꯨꯛ ꯀꯥꯃꯤꯟꯅꯁꯤꯀꯣ ꯍꯥꯏꯖꯔꯛꯀꯦ ꯄꯥꯎꯔꯧ ꯑꯁꯤꯒꯤ ꯋꯥꯍꯟꯊꯣꯛꯇꯤ ꯑꯩꯅ ꯃꯤꯒꯤ ꯃꯇꯦꯡ ꯄꯥꯡꯂꯒ ꯃꯤꯅꯁꯨ ꯃꯇꯦꯡ ꯄꯥꯡꯂꯛꯏ ꯍꯥꯏꯕꯅꯤ ꯃꯤꯑꯣꯏꯕ ꯍꯥꯏꯕꯁꯤ ꯑꯃꯒ ꯑꯃꯒ ꯃꯇꯦꯡ ꯄꯥꯡꯅꯗꯨꯅ ꯍꯤꯡꯃꯤꯟꯅꯕ ꯊꯋꯥꯏ ꯄꯥꯟꯕꯅꯤ ꯑꯩꯅ ꯃꯤꯒꯤ ꯃꯇꯦꯡ ꯄꯥꯡꯂꯨꯔꯕꯗꯤ ꯃꯤ ꯑꯗꯤꯅꯥꯁꯨ ꯇꯦꯡ ꯄꯥꯡꯂꯛꯀꯅꯤ ꯑꯩꯅ ꯃꯤ ꯑꯃꯠꯇꯒꯤ ꯃꯇꯦꯡ ꯄꯥꯡꯗ꯭ꯔꯕꯗꯤ ꯀꯅꯥ ꯑꯃꯠꯇꯅ ꯑꯩꯒꯤ ꯃꯇꯦꯡ ꯄꯥꯡꯕꯤꯔꯣꯏ ꯑꯋꯥ ꯅꯨꯡꯉꯥꯏꯗ ꯑꯃꯒ ꯑꯃꯒ ꯃꯇꯦꯡ ꯄꯥꯡꯅꯗꯨꯅ ꯍꯤꯡꯃꯤꯟꯅꯒꯗꯕꯅꯤ ꯑꯃꯒ ꯑꯃꯒ ꯃꯇꯦꯡ ꯄꯥꯡꯅꯗꯨꯅ ꯍꯤꯡꯃꯤꯟꯅꯔꯕꯗ ꯆꯥꯎꯈꯠꯄ ꯅꯨꯡꯉꯥꯏꯕ ꯍꯥꯏꯕꯗꯨ ꯑꯣꯏꯒꯗꯧꯔꯤꯕꯅꯤ ꯑꯗꯨꯅ ꯅꯨꯡꯁꯤ ꯆꯥꯟꯅꯅ ꯃꯇꯦꯡ ꯄꯥꯡꯅꯗꯨꯅ ꯍꯤꯡꯃꯤꯟꯅꯕ ꯗ ꯄꯥꯎꯇꯥꯛ ꯄꯤꯕꯗ ꯄꯥꯎꯔꯧ ꯑꯁꯤ ꯑꯍꯜ ꯂꯃꯟꯁꯤꯡꯅ ꯁꯤꯖꯤꯟꯅꯔꯝꯃꯤ ꯃꯁꯤꯒꯤ ꯄꯥꯎ ꯃꯁꯤꯒꯤ ꯄꯥꯎꯁꯤꯗꯤ ꯀꯃꯥꯏꯅ ꯇꯧꯒꯦ
ꯊꯥꯕꯗ ꯑꯗꯨꯛꯀꯤ ꯃꯇꯤꯛ ꯅꯨꯡꯉꯥꯏ ꯑꯗꯣ ꯃꯊꯪꯒꯤ ꯑꯩꯈꯣꯏꯒꯤ ꯃꯊꯪꯒꯤ ꯇꯥꯡ ꯆꯥꯕ ꯑꯝꯗ ꯐꯣꯟ ꯇꯧꯕꯤꯔꯛꯄꯗꯗꯤ ꯑꯩꯈꯣꯏꯒꯤ ꯄꯔꯧ ꯄꯥꯟꯊꯩꯒꯤ ꯅꯠꯇꯕ ꯑꯇꯣꯞꯄ ꯋꯥꯔꯤ ꯋꯥꯇꯥꯏ ꯑꯇꯥꯏ ꯂꯩꯔꯒꯁꯨ ꯑꯗꯨꯝ ꯇꯧꯕꯦ ꯍꯥꯏꯕꯤꯔꯛꯑꯣ ꯍꯥꯏꯗꯤ ꯑꯣ ꯄꯥꯡꯊꯩ ꯁꯤꯁꯨ ꯐꯖꯩ ꯀꯥꯟꯅꯩ ꯇꯥꯕꯗ ꯂꯧꯁꯟꯕꯗ ꯑꯗꯨꯛꯀꯤ ꯃꯇꯤꯛ ꯀꯥꯟꯅꯕ ꯃꯇꯥꯡ ꯑꯗꯨ ꯑꯣꯏꯔꯒꯁꯨ ꯑꯩꯈꯣꯏꯒꯤ ꯑꯇꯣꯞꯄ ꯋꯥꯔꯤ ꯂꯩꯔꯤꯕ ꯑ ꯃꯌꯥꯝ ꯂꯩꯈ꯭ꯔꯦ ꯍꯥꯏꯖꯔꯤꯕꯀ ꯄꯨꯋꯥꯔꯤꯁꯦ ꯎꯝ ꯑꯗꯨꯒꯤ ꯃꯔꯝꯗꯁꯨ ꯑꯗꯨꯝ ꯇꯧꯕꯤꯔꯣ ꯍꯥꯏꯗꯤ ꯑꯩꯁꯨ ꯑꯗꯨꯝ ꯋꯥꯛꯄ ꯌꯥꯕ ꯍꯥꯏꯗꯤ ꯑꯗꯣꯝꯅ ꯁꯨꯝ ꯉꯥꯡꯍꯂꯔꯒꯗꯤ ꯑꯗꯨꯝ ꯁꯣꯏꯗꯅ ꯋꯥꯔꯛꯀꯅꯤ ꯋꯥꯕꯅꯤ ꯑꯩ ꯑꯩꯁꯨ ꯈꯪꯖꯩ ꯃꯔꯝꯗꯤ ꯑꯩꯒꯤ ꯃꯊꯣꯡ ꯆꯥꯕ ꯃꯌꯥꯝ ꯑꯃ ꯂꯩꯖꯕꯅꯤꯅ ꯑꯩꯁꯨ ꯃꯗꯨꯒꯤ ꯆꯩꯊꯦꯡꯗꯣ ꯑꯗꯨꯝ ꯅꯪꯖꯩ ꯍꯥꯏꯖꯕ ꯇꯥꯔꯦꯀꯣ ꯑꯗꯨꯅ ꯋꯥꯕꯅꯦ ꯋꯥ ꯉꯥꯡꯕꯁꯦ ꯃꯌꯥꯝꯅ ꯈꯪꯕꯤꯗꯕꯒꯤ ꯋꯥꯅꯦ ꯑꯗꯨꯝ ꯋꯥꯕꯅꯦ ꯈꯗꯥꯡꯁꯨ ꯊꯣꯛꯊꯕꯅꯤ ꯑꯗꯨꯅ ꯍꯥꯏꯗꯤ ꯑꯗꯨꯝ ꯇꯪꯈꯥꯏ ꯇꯪꯈꯥꯏ ꯉꯥꯡꯅꯕ ꯌꯥꯕ
ꯑ
ꯑꯗꯨꯝ ꯑꯗꯨꯒꯨꯝꯕ ꯂꯩꯔꯒꯗꯤ ꯑꯗꯨꯝ ꯍꯥꯏꯕꯤꯔꯛꯑꯣ ꯍꯥꯏꯗꯤ ꯄꯥꯎꯔ ꯄꯥꯎꯇꯥꯛꯇꯨꯗꯤ ꯎꯝ ꯈꯪꯕꯨꯗꯤ ꯈꯪꯉꯦꯕꯨ ꯑꯗꯨꯗ ꯉꯥꯡꯅꯕꯕꯨꯗꯤ ꯌꯥꯝ ꯀꯜꯂꯤꯗꯅꯀꯣ ꯑꯗꯨꯅ ꯇꯪ ꯍꯥꯏꯕꯗꯤ ꯌꯥꯝꯅ ꯆꯝꯕ ꯑꯣꯏꯇꯥꯔꯒꯁꯨ ꯀꯩꯁꯨ ꯂꯩꯇꯕ ꯑꯗꯨꯝ ꯆꯝꯕ ꯍꯥꯏꯗꯤ ꯂꯥꯛꯏꯕ ꯇꯥꯡ ꯇꯔꯥꯁꯤꯗ ꯑ ꯂꯣꯛꯇꯥꯛꯇ ꯍꯤꯡꯗꯦ ꯍꯧꯖꯤꯦꯛꯕꯨ ꯍꯥꯏꯔꯒꯁꯨꯀꯣ ꯑꯗꯨꯃꯥꯏꯅ ꯁꯨꯝ ꯂꯩꯗꯅ ꯋꯥꯔꯤꯗꯣ ꯑꯗꯨꯒꯨꯝꯕꯕꯨ ꯑꯣꯏ ꯇꯥꯔꯒꯁꯨ ꯁꯨꯝ ꯑꯗꯨꯒꯨꯝꯕ ꯋꯥꯔꯤ ꯑꯣꯏꯁꯨ ꯍꯧꯕꯤꯔꯣꯑꯣ ꯑꯩꯁꯨ ꯈꯔ ꯑꯗꯨꯝ ꯉꯥꯡꯖꯔꯛꯀꯦ ꯁꯣꯝꯅ ꯑꯗꯨꯝ ꯂꯥꯡꯉꯗ ꯍꯗꯗꯗꯤ ꯁꯁꯨꯨ ꯅꯣꯡꯃ ꯃꯇꯨꯡ ꯅꯣꯡꯃꯗꯤ ꯁꯣꯏꯗꯅ ꯈꯗꯥꯡꯅ ꯀꯠꯂꯛꯀꯅꯤ ꯁꯨꯃꯥꯏꯅ ꯊꯝꯖꯒꯦ
ꯌꯥꯏ ꯌꯥꯏ ꯃꯊꯪꯗꯒꯤꯗꯤ ꯑꯩ ꯑꯃ ꯑꯗꯨꯝ ꯁꯤꯜꯂꯛꯄ ꯍꯧꯔꯛꯑꯅꯤ ꯑꯍꯥꯟꯕꯒꯤ ꯑꯣꯏꯅ ꯁꯤꯒꯨꯝꯕ ꯈꯔ ꯇꯧꯁꯤꯟ ꯇꯧꯕꯅꯤ ꯃꯊꯪꯗ ꯈꯤꯇ ꯍꯥꯏꯗꯤ ꯀꯩꯅꯣꯝꯃꯗ ꯆꯦꯟꯖ ꯑꯃꯨꯛ ꯂꯥꯛꯑꯒꯅꯤꯀꯣ
ꯎꯝ
ꯃꯁꯤ ꯀꯩꯅꯣ ꯌꯥꯎꯈꯤꯕꯒꯤ ꯁꯣꯏꯒꯗ꯭ꯔꯣ
ꯀꯩ ꯀꯩꯅꯣ ꯑꯣꯏꯔꯣ ꯀꯩꯅꯣ ꯌꯥꯎꯕꯩꯔꯥ ꯀꯩꯅꯣ ꯀꯩꯅꯣꯗꯤ ꯀꯩꯁꯨ ꯀꯥꯏꯗꯦ ꯑꯩꯈꯣꯏ ꯀꯩꯅꯣ ꯍꯥꯏꯕꯁꯤ ꯋꯥꯍꯪꯅꯤ
ꯑꯣꯀꯦ ꯑꯣꯀꯦ ꯑꯗꯨ ꯑꯣꯏꯔꯒꯗꯤ
ꯎꯝ
ꯑꯗꯨꯗꯤ ꯂꯣꯏꯁꯤꯜꯂꯛꯄꯩ ꯃꯇꯥꯡꯁꯨ ꯑꯣꯏꯔꯕꯅꯤꯅ ꯑꯗꯣ ꯂꯣꯏꯗ꯭ꯔꯤꯀꯥꯟꯗ ꯑꯩ ꯀꯩꯅꯣꯝꯇ ꯍꯥꯏꯖꯒꯦ
ꯍꯥꯏꯕꯤꯌꯨ
ꯀꯩꯅꯣꯃ ꯃꯣꯏ ꯂꯥꯛꯑꯒ ꯂꯩꯔꯤꯕ ꯀꯥꯡꯕꯨꯗꯨ ꯀꯔꯝ ꯀꯥꯟꯗ ꯍꯟꯈꯤꯗꯣꯏꯅꯣ
ꯈꯔ ꯃꯣꯏ ꯈꯔ ꯊꯦꯡꯅ ꯍꯟꯗꯧ ꯃꯥꯜꯂꯦ ꯇꯨꯝꯈ꯭ꯔꯦ
ꯀꯩꯅꯣ ꯉꯔꯥꯡꯗꯒꯤ ꯄꯨꯡ ꯀꯌꯥꯅꯣꯗ ꯂꯥꯛꯑꯒ ꯂꯩꯔꯤꯅꯣ
ꯉꯔꯥꯡꯁꯦ ꯑꯌꯨꯛ ꯉꯟꯇꯥ ꯑꯩꯈꯣꯏꯒꯤ ꯅꯃꯤꯟꯅ ꯍꯦꯛ ꯊꯒꯛꯄꯗꯗꯒꯤ ꯂꯥꯛꯇꯨꯅ ꯂꯩꯕꯅꯦ ꯑꯗꯣ ꯍꯧꯖꯤꯛ ꯅꯨꯃꯤꯠꯅꯤ ꯍꯦꯛ ꯆꯪꯗ꯭ꯔꯤ ꯐꯥꯎꯕ ꯍꯟꯒꯗꯧ ꯃꯥꯟꯗꯦ ꯈꯪꯗꯦ ꯈꯔ ꯏꯪꯊꯔ ꯇꯞꯊꯔꯒ ꯍꯟꯅꯤ ꯍꯥꯏꯕꯒꯤ ꯄꯥꯎ ꯑꯃꯁꯨ ꯇꯥꯏ ꯑꯗꯨꯅ ꯃꯔꯛꯇ ꯎ ꯃꯔꯛꯇ ꯂꯥꯡꯉꯛꯀꯗ꯭ꯔꯥ ꯍꯥꯏꯕꯒꯤ ꯆꯤꯡꯅꯕ ꯂꯩꯕꯅ ꯃꯔꯝ ꯑꯣꯏꯔꯒ ꯑꯩ ꯍꯥꯏꯖꯔꯛꯇꯕꯅꯤ ꯉꯁꯥꯏꯒꯤ ꯐꯣꯟꯗꯣ ꯇꯨꯝꯁꯨ ꯍꯧꯒꯠꯇꯕ ꯍꯥꯏꯇꯥꯔꯦ ꯉꯔꯥꯡꯗꯣ ꯕꯣꯟ ꯀꯥꯎꯕꯤ ꯈꯣꯠꯄꯤ ꯈꯔ ꯌꯦꯡꯉꯨꯕꯅ ꯃꯔꯝ ꯑꯣꯏꯔꯒ ꯊꯋꯥꯏꯁꯨ ꯅꯨꯡꯉꯥꯏꯔꯃꯗꯗꯅ ꯃꯒ ꯂꯩ ꯍ ꯃꯅꯦ
ꯄꯣꯛꯂꯤꯕꯗꯨꯗ
ꯑꯣ
ꯑꯗꯣ ꯑꯃꯗ ꯑꯃꯨꯛ ꯇꯣ ꯂꯣꯏꯔꯦ ꯑꯃꯗ ꯑꯁꯥꯃꯨꯛ ꯊꯝꯃ ꯂꯣꯏꯔꯦ
ꯃꯤꯗꯤ ꯄ꯭ꯂꯥꯟ ꯑꯦꯅ ꯍꯥꯟꯅ ꯁꯣꯏꯅꯩ ꯍꯥꯏ ꯑꯗꯣ ꯑꯩꯗꯤ ꯄ꯭ꯂꯥꯟ ꯕꯤꯅ ꯍꯥꯟꯅ ꯁꯣꯏꯔꯦ ꯁꯤꯅ ꯍꯥꯟꯅ ꯁꯣꯏꯔꯦ ꯄ꯭ꯂꯥꯟ ꯑꯍꯨꯝ ꯂꯩꯕꯩ ꯃꯑꯣꯡꯗ ꯑꯍꯥꯟꯕꯗꯣ ꯍꯥꯟꯅ ꯁꯣꯏꯒꯗꯧꯕꯗꯨꯗ ꯑꯀꯣꯟꯕꯒꯤ ꯑꯍꯨꯝ ꯁꯨꯕꯗꯣ ꯍꯥꯟꯅ ꯁꯣꯏꯔꯛꯑꯦ
ꯑꯅꯤꯁꯨꯨꯕꯁꯤꯗꯤ ꯍꯣꯔꯦꯟꯁꯤꯗꯤ ꯑꯃꯨꯛ ꯂꯥꯟꯅ ꯑꯍꯥꯟꯕ ꯇꯥꯏ ꯑꯗꯨꯅ ꯃꯥ ꯁꯣꯏꯔꯒꯗꯤ ꯄꯥꯟꯕꯤ ꯈꯛꯇ ꯉꯥꯏꯔꯦ ꯎꯝ ꯎ
ꯂꯥꯟꯕꯤꯁꯤꯗꯤ ꯁꯣꯏꯗꯅ ꯂꯧꯕ ꯌꯥꯏꯅ ꯈꯜꯂꯤꯕ ꯄꯣꯠꯇꯨ ꯑꯣꯏꯔꯝꯗꯧ ꯃꯥꯜꯂꯦ
ꯃꯥꯅꯦ ꯃꯥꯅꯦ ꯁꯥ ꯁꯅꯦ ꯑꯇꯩ ꯌꯥꯎꯕ ꯎ ꯋꯥ ꯂꯝ ꯑꯗꯨ ꯑꯣꯏꯗꯣꯔꯤꯕꯅꯤ
ꯁꯥ ꯁꯟ ꯉꯥꯛꯇ ꯌꯥꯎꯕꯗ ꯑꯣꯏꯔꯝꯒꯅꯤ ꯑꯗꯣ ꯃꯣꯏꯁꯨ ꯃꯣꯏ ꯀꯥꯡꯕꯨꯗꯣ ꯃꯣꯏꯒꯤ ꯃꯆꯥꯁꯤꯡ ꯃꯆꯥꯗꯣ ꯅꯥꯕꯅꯤꯅ ꯈꯔ ꯉꯟꯅ ꯍꯟꯅꯕ ꯇꯧꯕꯤꯌꯨ ꯍꯥꯏꯌꯨ
ꯍꯧꯔ ꯍꯥꯏꯖꯦ
ꯇꯧꯒꯅꯨ ꯑꯌꯨ ꯃꯆꯥꯗꯣ ꯅꯥꯗꯅ ꯑꯩꯈꯣꯏꯒꯤ ꯏꯌꯥꯝꯕꯅ ꯑꯩꯈꯣꯏ ꯏꯌꯥꯝꯕꯁꯛ ꯐꯖꯕꯗꯨꯅ ꯂꯧꯔꯨꯕꯅꯤ
ꯑ ꯃ ꯃꯇꯝꯁꯨ ꯀ ꯆꯜꯗꯦ ꯇꯔ ꯈꯒꯦꯅꯤ
ꯎꯝ